ꯌꯦꯡꯉꯅꯤ ꯕꯣ ꯒꯔꯦꯖ꯭ꯋꯦꯁꯟ ꯂꯣꯏꯔꯕꯣ
ꯌꯦꯡꯉꯣ
ꯎꯝ ꯁꯠ ꯁꯠ ꯂꯥꯎꯅ ꯀꯨꯏꯗ ꯆꯍꯤ ꯑꯃꯇꯪ ꯉꯥꯏꯔ ꯋꯥꯟ ꯏꯌꯔ ꯋꯥꯟ ꯑꯦꯟ ꯏꯌꯔ ꯋꯥꯟ ꯏꯌꯔ ꯈꯠꯇ ꯉꯥꯏꯁꯜꯂꯛꯑꯦ ꯋꯥꯟ ꯏꯌꯔꯗꯤ ꯀꯩꯁꯨ ꯐꯥꯔꯔꯣꯏꯗ ꯕꯦꯛ ꯂꯣꯏꯕꯒ ꯀꯩꯅꯣꯝ ꯇꯧꯕ
ꯐꯣꯔꯠ ꯅꯠꯇ꯭ꯔꯣ
ꯐꯤꯐꯠ
ꯑꯥ ꯅꯕꯦꯝꯕꯔꯗ ꯊꯥꯅꯤꯅ ꯐꯤꯐꯀꯤ ꯁꯤꯛꯁ ꯀꯥꯅꯤꯕ ꯑꯗꯨꯒ ꯁꯤꯛꯁ ꯒꯤꯠꯅ ꯁꯨꯝꯀꯥꯟ ꯊꯥꯗꯣꯢꯕ ꯅꯪꯒꯤ ꯑꯝꯇ ꯇꯧꯗ꯭ꯔꯤꯕ ꯅꯠꯇ꯭ꯔꯣ ꯀꯩꯅꯣ ꯂꯥꯛ ꯑꯅꯧꯕ ꯑꯅꯧꯕ ꯂꯥꯛꯄꯗꯒꯤ
ꯇꯧꯗ꯭ꯔꯤꯗ
ꯑꯣ ꯇꯧꯔꯁꯤ ꯇꯧꯔꯁꯤ ꯁꯤ ꯂꯣꯏꯔꯒ ꯁꯤꯅ ꯂꯣꯏꯔꯦ ꯑꯩꯒꯤ
ꯍꯟꯗꯛ ꯅꯨꯡꯉꯥꯏꯌꯦꯕ
ꯎꯝ ꯑꯥ ꯄꯨꯡ ꯑꯃꯒꯤ ꯃꯌꯥꯅꯤꯅꯦ ꯋꯥꯟ ꯑꯋꯥꯔ ꯐꯣꯔꯇꯤ ꯃꯤꯅꯤꯠ ꯋꯥꯟ ꯄꯨꯡ ꯑꯝꯃꯨꯛ ꯃꯤꯅꯤꯠ ꯇꯨ ꯅꯦꯕ
ꯅꯣꯢ ꯋꯥꯔꯤ ꯈꯥ ꯅꯨꯉꯥꯏꯕ ꯂꯤꯔꯛꯎꯅꯦ ꯐꯖꯕ
ꯂꯤꯔꯛꯑꯣ ꯂꯤꯔꯛꯑꯣ ꯊꯥꯏꯅꯒꯤ ꯋꯥꯔꯤ ꯁꯥꯗꯧ
ꯉꯧꯕ ꯊꯣꯡ ꯉꯧꯕ ꯊꯣꯡꯕꯩꯗꯣ ꯂꯤꯔꯛꯑꯣꯅꯦ
ꯉꯧꯕ ꯊꯣꯡ ꯉꯧꯕ ꯊꯣꯡꯕꯩꯗꯤ ꯈꯪꯗ꯭ꯔꯦꯅꯦ
ꯉꯧꯕ ꯊꯣꯡꯕꯩꯁꯦ ꯃꯣꯏꯅ ꯍꯥꯟ ꯍꯧꯔꯛꯑꯦ ꯑꯗꯨꯗꯩ ꯑꯩꯁꯨ ꯁꯥꯎꯔꯦ ꯑꯗꯨ ꯀꯅꯥꯝꯇ ꯇꯧꯗ꯭ꯔꯦ
ꯍꯥ
ꯉꯧꯕ ꯊꯣꯡꯕꯁꯦ ꯃꯣꯏꯅ ꯍꯥꯟꯅ ꯍꯧꯔꯛꯑꯦ ꯉꯧꯕ ꯊꯣꯡꯕꯗ ꯄꯤꯗ꯭ꯔꯦ ꯑꯗꯩꯗꯤ ꯁꯥꯎꯔꯦ ꯀꯅꯥꯝ ꯄꯤꯗ꯭ꯔꯦ
ꯎꯝ ꯋꯥꯏ ꯁꯪꯉꯦꯕ ꯉꯧꯊꯣꯡ ꯊꯣꯡꯕ ꯑꯗꯨꯒꯤ ꯉꯧꯕ ꯈꯣꯠꯄꯒꯤ
ꯊꯥꯏꯅꯗꯤ ꯉꯥꯄ꯭ꯔꯨꯝꯒ ꯆꯥꯏꯗ ꯂꯧ
ꯎꯝ ꯊꯣꯡꯕꯗꯤ ꯆꯥꯛꯗ꯭ꯔꯤ
ꯆꯥꯏꯑꯦ ꯉꯥꯄ꯭ꯔꯨꯝ ꯐꯖꯅ ꯊꯣꯡꯕꯗꯤ ꯈꯪꯗꯦ ꯉꯥꯄ꯭ꯔꯨꯝꯗꯤ ꯌꯥꯝ ꯆꯥꯏ ꯑꯩ ꯅꯤꯡꯖꯤꯡꯉꯦ ꯅꯣꯏ ꯄꯥꯎꯅ ꯊꯣꯡꯉꯦ ꯅꯤꯡꯖꯪꯉꯦ ꯂꯣꯏ ꯄꯥꯎꯅ ꯑꯗꯨꯝ ꯊꯣꯡꯉꯦ ꯑꯩ ꯅꯤꯡꯖꯪꯍꯧꯋꯦ
ꯊꯣꯡꯉꯦ ꯊꯣꯡꯉꯦ ꯎꯝ
ꯅꯣꯏꯄꯥꯎ ꯃꯊꯪꯗꯩꯗꯤ ꯆꯥꯕ ꯂꯥꯛꯑꯦ ꯑꯗꯨꯐꯥꯎ ꯅꯤꯡꯖꯪꯉꯦ ꯑꯗꯨꯏ ꯃꯊꯪꯗ ꯑꯕꯨꯡ ꯂꯥꯛꯑꯦ ꯑꯕꯨꯡꯒꯤ ꯃꯇꯨꯡ ꯇꯥꯕꯗꯩ ꯀꯃꯥꯏꯅ ꯇꯧꯏ ꯍꯥꯏꯕ ꯃꯇꯝ ꯊꯣꯛꯂꯦ ꯊꯣꯛꯂꯦ ꯊꯣꯛꯂꯦ
ꯑꯗꯩ ꯅꯣꯏ ꯃꯊꯪ ꯃꯊꯪ ꯅꯣꯏ ꯃꯊꯪ ꯃꯊꯪ ꯁꯥ ꯉꯥ ꯆꯥꯔꯛꯗ꯭ꯔꯦ ꯑꯗꯩꯗꯤ ꯀꯃꯥꯏꯅ ꯇꯧꯋꯤ ꯍꯥꯏꯕ ꯃꯇꯝꯗ
ꯍ
ꯑꯕꯨꯡ ꯊꯣꯡꯗ꯭ꯔꯦ ꯑꯄꯨꯡꯁꯨ ꯁꯥ ꯉꯥ ꯆꯥꯗ꯭ꯔꯦꯒ ꯍꯥꯏꯖꯜꯂꯛꯑꯦ ꯑꯩꯉꯣꯟꯗ ꯑꯩ ꯑꯕꯨꯡꯗꯣ ꯆꯥꯁꯤꯔ ꯁꯥ ꯉꯥ ꯆꯥꯗ꯭ꯔꯦꯒ ꯍꯥꯏꯔꯛꯕꯤꯅꯦ ꯑꯗꯩꯗꯤ ꯐꯥꯔꯦ ꯐꯥꯔꯦꯅ ꯑꯗꯩꯗꯤ
ꯆ ꯃꯌꯨꯝꯗ ꯆꯥꯗ꯭ꯔꯕꯅꯦ ꯒ꯭ꯌꯥꯟ ꯇꯥꯅ
ꯑꯗꯨꯅꯦ ꯁꯥꯉꯥ ꯆꯥꯗ꯭ꯔꯦꯌꯦ ꯃꯥ ꯑ
ꯄꯨꯂꯞ ꯊꯣꯡꯉꯦ
ꯎꯝ ꯃꯃꯥꯟꯅꯕ ꯍꯣꯏꯗꯗꯤ ꯆꯥ ꯆꯥꯗ꯭ꯔꯦ ꯉꯥ ꯑ ꯂꯩꯔꯒ ꯆꯥꯏ ꯉꯥ ꯉꯥ ꯑꯣꯏ ꯆꯥꯔꯦꯕ ꯉꯍꯥꯟ ꯆꯥꯏꯑꯦꯕ ꯉꯥ ꯂꯩꯔꯒ ꯎꯝ ꯌꯨꯝꯗ ꯆꯥꯗ꯭ꯔꯦ ꯃꯔꯛ ꯃꯔꯛꯇ ꯃꯃꯥꯟꯅꯕꯒ ꯆꯥꯕ
ꯃꯃꯥꯟꯅꯕꯒꯗꯤ ꯆꯥꯛ ꯆꯥꯅꯩ ꯑꯩꯖꯨ ꯈꯪꯉꯦ ꯌꯨꯝꯗ ꯆꯥꯖꯦꯒ ꯌꯥꯗꯦꯕ
ꯎꯝ ꯆꯥꯗ꯭ꯔꯦꯕ ꯌꯨꯝꯗ ꯆꯥꯗ꯭ꯔꯦꯕ
ꯅꯩꯑꯦꯕ ꯈꯪꯗꯦꯕ ꯑꯩꯁꯨ ꯃꯥ ꯌꯦꯟ ꯄꯨꯔ ꯃꯃꯥꯟꯅꯕꯩ ꯆꯠꯂ ꯆꯥꯏꯌꯦꯕ ꯌꯨꯝ ꯆꯥꯁꯦꯒ ꯀꯥꯏ ꯍꯥꯏ ꯌꯥꯗꯦꯕ
ꯅꯣꯏ ꯆꯥꯕ ꯀꯨꯏꯗ꯭ꯔꯤꯗꯥꯏꯅꯦ
ꯑꯗꯨꯗꯤ ꯑꯣꯛꯅꯤꯗ
ꯑꯣꯛ ꯇꯤ ꯁꯥ ꯅꯠꯇꯦꯕ
ꯑꯣꯛꯇꯤ ꯁꯥ ꯅꯠꯇ ꯃꯥꯜꯂꯦ ꯃꯥ ꯆꯥꯏ ꯌꯦꯟ ꯆꯥꯖꯤꯒ ꯌꯥꯗꯦ ꯀꯃꯥꯟꯅꯕꯣꯏ ꯑꯅꯤꯔꯛ ꯑꯍꯨꯝꯂꯛꯀ ꯄꯨꯔ ꯆꯥꯏꯑꯦꯕ ꯈꯪꯉꯦꯕ
ꯀꯩ ꯢ ꯕꯣꯏꯂꯥꯔ
ꯅꯠꯇꯦ ꯀꯥꯎꯅ ꯌꯦꯟ ꯄꯨꯔ ꯆꯥꯢ
ꯅꯩꯅꯦ ꯑꯩꯗꯤ ꯈꯪꯕꯨ ꯈꯪꯗꯦ ꯅꯪꯅ ꯍꯥꯏ ꯈꯪꯉꯦ ꯀꯥꯎꯅ ꯌꯦꯟ ꯄꯨꯕ꯭ꯔꯣ ꯍꯥꯢꯁꯦ
ꯄꯨꯏꯑꯦꯕ ꯀꯥꯎꯅ ꯌꯦꯟ ꯄꯨꯔ ꯆꯥꯏꯌꯦꯕ ꯃꯥꯅ ꯑꯩꯈꯣꯏꯗꯗꯤ ꯆꯥꯁꯦ ꯍꯥꯎꯗꯦꯕ ꯃꯥꯏ ꯀꯥꯎꯅ ꯌꯦꯟ
ꯕꯣꯏꯂꯔꯗꯤ ꯈꯔ ꯆꯥꯔꯝꯒꯅꯤ ꯈꯪꯗꯦ ꯀꯥꯎꯅ ꯌꯦꯟ ꯆꯥ ꯂꯩꯔꯝꯃꯦ ꯀꯔꯝꯕ ꯀꯥꯎꯅ ꯑꯣꯏꯖꯥꯠꯅꯣ ꯈꯪꯗꯦꯅꯦ ꯑꯩꯗꯤ
ꯄꯨꯔꯒ ꯆꯠꯂꯦ ꯌꯦꯞꯄꯒ ꯆꯠꯂꯦ
ꯍꯥ
ꯍꯥꯏ ꯃꯥ ꯂꯥꯛꯄꯗꯣ ꯑꯩ ꯈꯪꯕꯨ ꯈꯪꯗꯦꯕꯦ ꯅꯪ ꯍꯥꯢꯔ ꯈꯪꯉꯤꯅꯦ ꯑꯩꯅꯦ
ꯆꯥꯢꯑꯦꯃꯤ ꯀꯨꯏꯔꯦꯃꯤ
ꯎꯝ
ꯀꯥꯎꯅ ꯌꯦꯟ ꯌꯦꯞꯄ ꯄꯨꯔꯛ
ꯅꯩꯁꯜꯂꯛꯄ ꯋꯥꯅꯦ
ꯁꯤꯜꯂꯒꯦꯅꯦ ꯑꯗꯨꯗꯤ
ꯁꯥꯐ ꯁꯥꯐ ꯁꯥꯐ
ꯅꯩꯕꯋꯥꯅꯤ
ꯅꯥꯢ ꯅꯩꯕꯅꯦꯃꯤ
ꯎꯝ
ꯇꯤꯀꯦꯠ ꯀꯛꯇ꯭ꯔꯤ
ꯀꯛꯇ꯭ꯔꯤꯗ ꯐꯣꯟ ꯆꯪꯃꯤꯟꯅꯒꯗ ꯃꯤ ꯃꯣꯏ ꯀꯩꯅꯣ ꯂꯣꯏꯗ꯭ꯔꯤ
ꯀꯩ
ꯍꯣꯏ ꯊꯕꯛ ꯏꯟꯈꯥꯡ ꯈꯔ ꯂꯣꯏꯗ꯭ꯔꯤ ꯂꯣꯢꯔ
ꯃꯥ ꯂꯣꯏꯕꯁꯦ ꯇ꯭ꯋꯦꯟꯇꯤ ꯁꯤꯛꯁꯇ ꯆꯪꯗꯣꯏꯔꯣ ꯆꯨꯝꯗꯣꯢꯔꯕ
ꯇ꯭ꯋꯦꯟꯇꯤ ꯁꯤꯛꯁꯇꯤ ꯊꯥꯖꯗꯦꯅꯦ ꯑꯩꯅꯗꯤ ꯍꯥꯏꯗꯤ ꯍꯌꯦꯡ ꯍꯪꯆꯤꯠꯇ ꯉꯥꯏꯔꯦ ꯀꯛꯇ꯭ꯔꯤꯕꯅꯤꯅ
ꯃꯊꯪ ꯊꯥ
ꯑꯗꯨ ꯆꯪꯗ꯭ꯔꯒꯗꯤ ꯅꯨꯃꯤꯠ ꯑꯐꯕ ꯑꯝꯗꯗꯤ ꯆꯪꯒꯦ ꯈꯟꯕ ꯃꯊꯪ ꯊꯥꯒꯨꯝꯕꯗ ꯇꯥꯗꯧ ꯃꯥꯜꯂꯦ
ꯑꯦ ꯆꯪꯗꯤ ꯆꯪꯉꯅꯤꯗ ꯍꯥꯢꯗꯤ ꯅꯨꯃꯤꯠ ꯇꯔꯥꯅꯤ ꯀꯨꯟꯅꯤꯁꯤꯗ ꯆꯪꯉꯅꯤꯕ
ꯎꯝ ꯇꯟꯒꯨꯝꯕ ꯀꯝꯄꯅꯤꯗ ꯑꯣꯏꯔꯝꯒꯅꯤꯅꯦ
ꯃꯥꯥꯅꯦ ꯀꯝꯄꯦꯅꯤ ꯉꯥꯛꯇꯅꯦ ꯑꯥꯗꯗꯤ ꯀꯝꯄꯦꯅꯤꯗꯣ ꯍꯥꯡꯉꯝꯃꯗꯤ ꯌꯥꯔꯦ ꯑꯩꯈꯣꯏꯅ ꯄꯩꯁꯥꯒ ꯄꯥꯏꯔꯗꯤ ꯇꯨꯡꯖꯜꯂꯒ
ꯋꯥꯅꯤꯌꯦ
ꯍꯥꯡꯕ ꯂꯩꯌꯦ ꯃꯤ ꯇꯩ ꯃꯆꯥ
ꯑꯗꯨꯒ ꯀꯟꯇꯦꯛ ꯇꯧꯅꯔꯒꯗꯤ ꯌꯥꯅꯤꯗ
ꯍꯥꯡꯕ ꯍꯥꯏꯗꯤ ꯀꯩꯅꯣ ꯂꯤꯛꯂꯥ ꯍꯥꯡꯉꯤꯗꯅ ꯑꯥꯎꯠꯂꯦꯠ
ꯍꯥꯡꯕꯅꯦ ꯑꯥꯗꯕꯨ
ꯅꯠꯇꯦꯁꯨꯝ ꯃꯅꯤꯄꯨꯔꯗ ꯂꯤꯛꯂꯥ ꯑꯥꯎꯂꯦꯠ ꯃꯐꯝ ꯃꯐꯝꯗ ꯍꯥꯡꯉꯦꯗꯅ ꯖꯒꯥ ꯖꯒꯥꯗ
ꯁꯨꯃꯥꯏꯅ ꯂꯩꯅꯦꯕ ꯀꯝꯄꯦꯅꯤꯗꯁꯨ ꯃꯐꯝ ꯃꯐꯝ ꯊꯥꯡꯕ ꯄꯩꯁꯥ ꯄꯥꯏꯔꯗꯤ ꯌꯥꯏꯌꯦꯃꯤ
ꯎꯝ
ꯑꯁ ꯑꯗꯨ ꯁꯤꯌꯣꯒ ꯑꯣꯏꯗꯣꯏꯅꯦ ꯁꯦꯁ
ꯐꯥꯎꯟꯗꯔ
ꯁꯤꯌꯣ ꯍꯥꯏꯖꯦ
ꯁꯤ ꯑꯣ ꯑꯣꯏꯅ ꯆꯤꯞ ꯀꯩꯅꯣꯅꯤꯗꯅ ꯐꯥꯎꯟꯗꯔ ꯍꯥꯏꯁꯤꯅ ꯗꯥꯏꯔꯦꯛ ꯃꯄꯨꯗꯨꯅꯦ ꯑꯣꯏꯗꯣꯏꯁꯦ
ꯆꯤꯐ ꯑꯦꯖꯨꯀꯦꯇꯤꯞ ꯑꯣꯐꯤꯁꯥꯔ ꯍꯥꯏꯁꯦ
ꯎꯝ ꯃꯥꯗꯤ ꯐꯥꯎꯟꯗꯔ ꯑꯣꯏꯕ ꯐꯥꯎꯟꯗꯔꯅ ꯑꯣꯏꯔꯁꯨ ꯌꯥꯏꯗ ꯌꯣꯔꯁ
ꯁꯤ ꯑꯣ ꯑꯣ ꯂꯩꯕꯅꯤ ꯁꯤ ꯑꯣꯄꯔꯦꯇꯔꯅꯦ ꯃꯥ ꯑꯣꯏꯗꯨꯅ
ꯇꯝ ꯌꯥꯝ ꯆꯪꯈ꯭ꯔꯄꯣꯠꯅꯤ ꯄꯥꯁꯥ ꯄꯥꯏꯕ ꯍꯥꯏ ꯕꯤꯖꯤꯅꯦꯁ ꯇꯧꯕ ꯄꯩꯁꯥ ꯄꯥꯏꯕ ꯍꯥꯏꯁꯦ
ꯌꯥꯝ ꯆꯪꯉꯤꯗ ꯑꯗꯨ ꯇꯧꯔꯁꯨ ꯌꯥꯄꯣꯠꯇꯦ
ꯑꯁ ꯐꯥꯝꯁꯦ ꯆꯥꯎꯋꯤꯅꯦ ꯃꯥꯝꯍꯟ ꯅꯣꯏ ꯎꯝ ꯃꯥꯝꯍꯟ ꯍꯣꯏ ꯐꯥꯝꯁꯤ ꯆꯥꯎꯋꯦꯍꯦ
ꯑꯗꯨꯒꯤꯅꯦ
ꯂꯩꯌꯦ ꯃꯤꯗꯤ ꯑꯩꯈꯣꯏ ꯁꯤꯒꯨꯝꯕ ꯑꯝꯇ ꯂꯩꯔꯗꯤ ꯅꯨꯡꯉꯥꯏꯒꯗꯃꯤ
ꯅꯣꯏ ꯃꯁꯥꯅ ꯂꯩꯖꯩꯔꯣ ꯊꯝꯃꯝꯃꯤꯔꯣ
ꯂꯩꯖꯩꯅꯤꯗ ꯃꯤ ꯄꯤꯁꯥ ꯊꯕꯛ ꯇꯧꯕꯅꯤꯅ ꯊꯥꯎ ꯇꯧꯔꯝꯃꯦꯕ ꯑꯣꯏꯜ ꯄꯝꯒ ꯍꯥꯡꯉꯝꯃꯦꯕ
ꯀꯩꯗꯧꯔꯕ ꯑꯗꯨꯒ
ꯑꯣꯏꯜ ꯐꯝ ꯇꯣꯛꯑꯦ ꯑꯩꯉꯣꯟꯗ ꯌꯣꯟꯊꯣꯛꯈ꯭ꯔꯦ
ꯍꯨꯝ
ꯎꯝ
ꯐꯗꯤ ꯐꯩ ꯀꯨꯜ ꯀꯥꯔꯛꯄꯗꯒꯤ ꯃꯨꯛ ꯅꯨꯡꯉꯥꯏ
ꯍꯥꯥ
ꯑ ꯃꯤꯅꯨꯡꯉꯥꯏꯣ
ꯊꯥꯏꯅ ꯄꯥꯏꯔꯦꯕ ꯃꯤꯗꯤ ꯊꯥꯏꯅ ꯑꯩꯈꯣꯏꯅꯒ ꯆꯔꯥꯒ ꯍꯦꯜꯂꯤꯉꯩ ꯃꯇꯝꯗ ꯃꯤ ꯑꯣꯏꯜ ꯄꯝ ꯍꯥꯡꯈ꯭ꯔꯦ ꯑꯗꯨꯗꯤ ꯂꯩꯇꯥꯕꯅꯤ
ꯍꯝ
ꯄꯥꯝꯗꯦꯗꯥ ꯃꯥ ꯃꯥ ꯊꯣꯛꯄꯅꯤ ꯀꯩꯅꯣ ꯀꯥꯢꯗꯩ ꯈꯣꯏꯅꯁꯨ ꯍꯥꯏꯗꯦ ꯍꯥꯏꯁꯨ ꯍꯥꯏꯔꯣꯏ ꯇꯥꯔꯦ ꯄꯨꯡ ꯇꯥꯔ ꯃꯥꯜꯂꯦ